ꯍꯜꯂꯣ ꯍꯜꯂꯣ
ꯍꯜꯂꯣ
ꯑꯣ ꯇꯕ꯭ꯔꯣ ꯚꯥꯏ
ꯍꯣꯏꯌꯦ
ꯀꯩꯗꯧꯔꯤꯅꯣ?
ꯀꯩꯁꯨ ꯇꯧꯗꯦ ꯍꯧꯖꯤꯛꯇꯤ ꯑꯗꯨꯝ ꯌꯨꯝꯗ ꯂꯩꯌꯦ
ꯅꯨꯡꯁꯥ ꯁꯥꯕꯅꯤꯅ ꯑꯁ ꯅꯨꯡꯉꯥꯏꯇꯦꯀꯣ꯫
ꯃꯥꯅꯦ ꯃꯥꯅꯦ ꯀꯥꯏꯗ ꯂꯩꯒꯦ?
ꯎꯝ ꯑꯩ ꯍꯥꯟꯅ ꯂꯩꯕ ꯃꯐꯝꯗ ꯑꯗꯨꯝ ꯂꯩꯗ꯫
ꯏꯝꯐꯥꯜꯗ?
ꯍꯥꯟꯅ ꯂꯩꯕ ꯃꯐꯝꯗꯣ꯫
ꯀꯗꯥꯏꯗꯔꯣꯗꯣ꯫
ꯑꯁ ꯅꯪ ꯈꯪꯗꯔ꯭꯫ ꯀꯩ ꯃ ꯀꯩ ꯃꯊꯦꯜ ꯆꯥꯔꯒꯦ?
ꯑꯩꯔꯣ?
ꯑꯥ꯫
ꯁꯤꯗꯤ ꯉꯁꯤꯗꯤ ꯗꯥꯜꯒ ꯕꯤꯟꯁ ꯆꯥꯏ ꯑꯩꯗꯤ꯫
ꯑꯣ ꯑꯣ꯫ ꯏꯟꯖꯥꯡ ꯏꯟꯖꯥꯡ ꯏꯟꯁꯥꯡ ꯃꯅꯥꯒꯦ ꯇꯧꯋꯤꯍꯦ꯫
ꯇꯧꯅꯤ ꯇꯧꯅꯤ꯫ ꯅꯪꯅ ꯀꯔꯤ ꯃꯊꯦꯜ ꯆꯥꯕ꯫
ꯑꯩꯖꯨ ꯕꯤꯟꯁ꯫ ꯑ ꯀꯥꯡꯁꯣꯏꯅꯦ꯫
ꯀꯥꯡꯁꯣꯏꯔꯣ꯫
ꯑꯥ꯫
ꯐꯨꯠꯕꯣꯜ ꯒ ꯌꯦꯡꯕꯔ꯫
ꯐꯨꯠꯕꯣꯜꯔꯣ꯫
ꯍꯣꯏ ꯍꯧꯖꯤꯛꯇꯤ ꯐꯨꯠꯕꯣꯜ ꯁꯤꯖꯟꯅꯤꯕꯀꯣ꯫
ꯑꯁ ꯅꯨꯡꯇꯤꯒꯤ ꯌꯦꯡꯉꯦ ꯀꯩꯅꯣ꯫
ꯅꯨꯡꯇꯤꯒꯤ ꯌꯦꯡꯉꯦꯕ꯫
ꯄꯨꯡ ꯉꯔꯥꯡꯗꯣ ꯇꯨꯝꯃꯒ ꯑꯃꯨꯛ ꯍꯧꯒꯠꯂꯒ ꯕ꯭ꯔꯥ ꯀꯩꯅꯣꯒꯤ ꯕ꯭ꯔꯥꯖꯤꯜꯒꯤꯗꯣ
ꯑꯥ꯫
ꯕ꯭ꯔꯥꯖꯤꯜꯔꯣ ꯌꯦꯡꯉꯦ ꯑꯗꯨꯒ ꯕ꯭ꯔꯥꯖꯤꯜ ꯉꯝꯃꯅꯤ ꯈꯪꯕꯒꯗꯒꯤ ꯉꯥꯏꯍꯥꯛ ꯑꯃꯨꯛ ꯇꯨꯝꯃꯦ ꯑꯗꯨꯒ ꯁꯥꯎꯠ ꯀꯣꯔꯤꯌꯥꯒ ꯁꯥꯎꯠ ꯑꯐ꯭ꯔꯤꯀꯥ ꯁꯥꯟꯅꯕꯗꯣ
ꯑꯥ꯫
ꯍꯧꯒꯠꯂ ꯍꯧꯒꯠꯂꯒ ꯑꯃꯨꯛ ꯌꯦꯡꯉꯦ꯫
ꯉꯔꯥꯡꯗꯣ ꯉꯔꯥꯡꯒꯤ ꯕ꯭ꯔꯥꯖꯤꯜꯒ ꯀꯅꯥ ꯁꯥꯟꯅꯕꯅꯣꯅꯦ ꯑꯩ ꯉꯔꯥꯡꯗꯤ ꯌꯦꯡꯗꯦꯕꯀꯣ꯫
ꯑꯥ꯫
ꯕꯥ ꯕꯔꯖꯤꯜ ꯕꯔꯁꯦꯁ
ꯕ꯭ꯔꯥꯖꯤꯜꯒ ꯑꯁ ꯑꯁ ꯀꯥꯎꯒꯔꯦꯍꯦ ꯃꯃꯤꯡꯗꯣ꯫
ꯑꯣ ꯕ꯭ꯔꯥꯖꯤꯜ ꯈꯣꯏ ꯀꯌꯥ ꯍꯥꯞꯄꯅꯣ꯫
ꯕ꯭ꯔꯥꯖꯤꯜꯅ ꯑꯍꯨꯝ ꯑꯍꯨꯝ ꯆꯜꯂꯦ꯫
ꯑꯠꯆꯥ ꯃꯣꯏ
ꯑꯗꯨꯒ ꯑꯃꯗꯨꯅ ꯅꯤꯜ ꯖꯤꯔꯣ꯫
ꯑꯗꯨꯗꯤ ꯅꯥꯏꯔꯦꯅꯦ ꯕꯔ꯭ꯥꯖꯤꯜ ꯈꯣꯏꯅ꯫
ꯅꯩꯔꯦ ꯅꯩꯔꯦ ꯉꯔꯥꯡꯗꯤ꯫
ꯉꯔꯥꯡꯗꯣ
ꯎꯝ꯫
ꯕ꯭ꯔꯥꯖꯤꯜꯗ ꯅꯦꯃꯥꯔꯖꯨ ꯌꯥꯎꯃꯥꯜꯂꯦꯅꯦ꯫
ꯎꯝ ꯑꯩ ꯎꯝ ꯒꯦꯝ ꯂꯣꯏꯔꯝꯗꯥꯏꯗꯀꯣ꯫
ꯑꯥ
ꯒꯦ ꯒꯦꯝ ꯑ ꯂꯥꯁ ꯃꯤꯅꯤꯠꯗꯀꯣ
ꯑꯥ
ꯑꯗꯣ ꯑꯗꯨ ꯃꯇꯝꯗ ꯆꯪꯕꯅꯦ ꯃꯥꯅꯦ
ꯌꯦꯡꯕ ꯅꯨꯡꯉꯥꯏꯕ꯭ꯔꯣ ꯀꯃꯥꯏꯅ ꯇꯧꯒꯦ ꯃꯥꯗꯩ ꯅꯨꯡꯉꯥꯏ ꯅꯨꯡꯉꯥꯏꯔꯝꯃꯤꯅꯦ
ꯎꯝ
ꯃꯥ ꯒꯣꯀꯨꯝꯃ ꯍꯥꯞꯄ꯭ꯔꯣ ꯉꯔꯥꯡ ꯆꯪꯉꯒ
ꯒꯣꯜ ꯒ‌ꯣꯜ ꯆꯥꯟꯗꯦꯕꯨ ꯃꯥ ꯉꯔꯥꯡ
ꯆꯥꯟꯗꯦꯕ
ꯎꯝ
ꯑꯣ ꯇꯣ ꯇꯣ ꯑꯩꯁꯨ ꯃꯤꯒꯤ ꯏꯁꯇꯦꯇꯁꯇ ꯅꯍꯥꯟꯗꯤ ꯃꯥ ꯈꯔ ꯍꯛꯆꯥꯡ ꯅꯨꯡꯉꯥꯏꯇꯦ ꯈꯔ ꯃꯥꯒꯤ ꯍꯦꯜꯞ ꯄ꯭ꯔꯣꯕ꯭ꯂꯦꯝ ꯂꯩ ꯑꯗꯨꯒꯤ ꯁꯥꯟꯅꯗꯦ ꯍꯥꯏꯕ ꯑꯗꯣ ꯉꯔꯥꯡꯗꯣ ꯉꯔꯥꯡ ꯑꯗꯣ ꯉꯁꯤ ꯑꯌꯨꯛꯀꯤꯗꯣ ꯃꯤꯒꯤ ꯏꯁꯇꯦꯇꯁꯇ ꯌꯦꯡꯕꯗ ꯃꯥꯗꯣ ꯈꯔ ꯁꯥꯟꯅꯥꯏꯅ ꯏꯁꯇꯦꯇꯁꯇ ꯎꯕꯀꯣ ꯑꯗꯨꯒꯤ ꯀꯃꯥꯏꯅ ꯁꯥꯟꯅꯕꯅꯣꯅ ꯈꯪꯅꯤꯗ ꯎꯝ ꯃꯥꯒꯤꯗ ꯋꯦꯗꯔꯗꯤ ꯀꯃꯥꯏꯅ ꯇꯧꯔꯤꯒꯦ ꯅꯣꯏꯔꯣꯝꯗ
ꯋ‌ꯦꯗꯔꯔꯣ
ꯍꯣꯏ
ꯑꯁ ꯁꯥꯔꯒ ꯅꯨꯡꯁꯥ ꯌꯥꯝ ꯁꯥꯕꯗꯒꯤ ꯏꯁꯤꯡꯗ ꯂꯨꯞꯄꯒ ꯂꯩꯕꯅꯤ
ꯑ ꯑꯆꯥ ꯑꯥ
ꯈꯣꯡꯗꯣ ꯇꯞ ꯑꯃꯗ ꯏꯁꯤꯡꯗꯣ ꯊꯝꯃꯒ ꯈꯣꯡꯗꯣ ꯏꯁꯤꯡ ꯃꯅꯨꯡꯗ ꯂꯨꯞꯄꯒ ꯂꯩꯔꯤꯅꯦ ꯁꯥꯃꯟꯕꯒꯤ
ꯎꯝ ꯅꯣꯏ ꯔꯨꯝꯗꯗꯤ ꯈꯔ ꯁꯥꯔꯝꯅꯦ ꯑꯩꯈꯣꯏ ꯔꯨꯝꯗꯤ ꯁꯥꯥꯕꯨꯗꯤ ꯁꯥꯏ ꯗ‌ꯣ ꯌꯥꯝ ꯑꯗꯨ ꯃꯇꯤ ꯌꯧꯗꯦꯕ ꯅꯣꯏ ꯅꯣꯏ ꯅꯣꯏꯒꯤ ꯂꯦꯕꯔ ꯃꯛꯇ ꯌꯥꯎꯗꯦꯕꯀꯣ ꯁꯤꯗꯗꯤ ꯑꯗꯨꯗꯤ ꯈꯔ ꯂꯩꯕ ꯅꯨꯡꯉꯥꯏ
ꯎꯝ ꯋꯤꯟꯇꯔꯗꯅ ꯑꯃꯨꯛ ꯍꯦꯟꯅ ꯏꯪꯕ ꯅꯣꯏꯅ
ꯃꯥꯅꯦ
ꯎꯝ ꯎꯟꯒ ꯇꯥꯕ꯭ꯔꯣ ꯁ꯭ꯅꯣꯒ ꯇꯥꯕ꯭ꯔꯣ
ꯁ꯭ꯅꯣ ꯃꯛꯗꯤ ꯊꯥꯗꯦꯗ
ꯑꯣ
ꯏꯁ꯭ꯅꯣ ꯌꯧꯕ ꯌꯧꯔꯗꯤ ꯏꯅꯤꯅꯦ ꯐꯖꯅ
ꯎꯝ
ꯅꯠꯇ꯭ꯔꯣ
ꯃꯥꯅꯦ ꯃꯥꯅꯦ ꯅꯪ ꯅꯪꯅ ꯊꯣꯡꯉꯤꯔ ꯀꯅꯥꯅ ꯊꯣꯡꯕꯅꯣ ꯏꯟꯁꯥꯡ ꯊꯣꯡꯕꯗꯤ ꯍꯩꯔꯝꯒꯅꯤꯅꯦ
ꯈ꯭ꯔꯥ ꯈ꯭ꯔꯗꯤ ꯍꯩꯌꯦꯗ ꯐꯖꯅꯗꯤ ꯍꯥꯏꯗꯦꯕꯀꯣ ꯌꯥꯝ ꯌꯥꯝ ꯍꯥꯏꯕꯗꯤ ꯅꯗꯦꯕ ꯑꯗꯣ ꯈꯔ ꯈꯔꯗꯤ ꯍꯥꯏꯌꯦ ꯉꯁꯤꯗꯤ ꯑꯩꯅ ꯊꯣꯡꯗꯦꯗ
ꯑꯣ
ꯅꯪ ꯀꯅꯥ ꯕ‌ꯣꯜ ꯁꯄ‌ꯣꯔꯠ ꯀꯅꯥ ꯕ‌ꯣꯜ ꯁꯞꯄꯣꯔꯠ ꯇꯧꯕꯅꯣꯅ ꯍꯟꯗꯛ ꯁꯅꯕ ꯋꯥꯔꯜ ꯀꯞꯗꯣ
ꯑꯩ ꯍꯥꯟꯅ ꯁꯞꯄꯣꯔꯠ ꯇꯧꯕ ꯀꯥꯡꯕꯨꯗ ꯑꯗꯨꯝ ꯁꯞꯄꯣꯔꯠ ꯇꯧꯋꯦꯗ
ꯀꯅꯥꯕꯨ ꯁꯄꯣꯔꯠ ꯇꯧꯕꯅꯣꯅꯦ ꯅꯪꯒꯤ
ꯑꯁ ꯅꯪ ꯈꯪꯗ꯭ꯔꯣ
ꯍꯥꯏꯔꯣ ꯍꯥꯏꯔꯣ ꯍꯥꯏꯔꯣ ꯈꯪꯗꯦ- ꯈꯪꯗꯦ ꯍꯥꯏꯔꯣ
ꯍꯥꯏꯕ ꯍꯥꯏꯕꯗꯨ
ꯀꯅꯥꯅꯣꯅꯦ ꯍꯥꯏꯔꯣꯅꯦ
ꯑꯁ ꯌꯥꯗꯧꯒꯒꯤ ꯇꯧꯕꯅꯤ ꯍꯦ
ꯑꯩꯒꯤ ꯑꯩ ꯑꯩꯗꯤ ꯑꯩꯗꯤ ꯐ꯭ꯔꯥꯟꯁ ꯈꯣꯏꯕꯨ ꯁꯞꯄꯣꯔꯠ ꯇꯧꯔꯒ ꯂꯩꯕ ꯑꯩꯗꯤ ꯅꯥꯟ ꯇꯨ ꯊꯥꯎꯖꯟ ꯅꯥꯏꯟꯇꯤꯟ ꯂꯥꯁ ꯋꯥꯔꯜ ꯀꯞ ꯁꯥꯟꯅꯕꯗꯣ ꯆꯍꯤ ꯀꯌꯥꯗꯅꯣꯅꯦ ꯇꯨ ꯊꯥꯎꯖꯟ ꯇ꯭ꯋꯦꯟꯇꯤ ꯇꯨ ꯃꯂꯦ
ꯊꯥꯎꯖꯟ ꯇ꯭ꯋꯦꯟ ꯇ ꯇ꯭ꯋꯦꯟꯇꯤ ꯋꯥꯟ ꯇ꯭ꯋꯦꯟꯇꯤ ꯇꯨ ꯃꯥꯜꯂꯦꯅꯦ
ꯑꯗꯨꯗꯨꯁꯨ ꯑꯩꯗꯤ ꯐ꯭ꯔꯥꯟ ꯈꯣꯏꯕꯨ ꯁꯞꯄꯣꯔꯠ ꯇꯧꯋꯦꯕ
ꯎꯝ
ꯑꯁ ꯐꯥꯏꯅꯦꯜ ꯃꯦꯠꯆꯇꯣ ꯑꯥꯔꯖꯦꯟꯇꯤꯅꯥꯒ ꯑꯩꯈꯣꯏꯒ ꯁꯥꯟꯅꯕꯅꯤꯕ ꯃꯣꯏ
ꯎꯝ
ꯑꯁ ꯑꯗꯨꯗ ꯃꯣꯏ ꯑꯩꯗꯤ ꯉꯝꯅꯤ ꯍꯥꯏꯅ ꯄꯨꯔꯥ ꯍꯣꯞꯂꯩꯕꯅꯤ ꯃꯗꯨꯗ ꯉꯝꯗꯦꯅꯦ ꯃꯣꯏ ꯍꯟꯗꯗꯤ ꯎꯝ ꯎꯝ ꯉꯝꯒꯗꯧꯕ ꯃꯥꯜꯂꯦꯅꯦ ꯃꯣꯏꯅ
ꯎꯝ ꯈꯪꯗ꯭ꯔꯦꯍꯦ ꯇꯝꯕ ꯉꯝꯗꯦ ꯑꯩꯈꯣꯏꯗꯤ
ꯃꯣꯏ- ꯃꯣꯏ- ꯃꯣꯏ -ꯃꯣꯏ ꯁꯅꯥꯕꯗꯨ ꯌꯦꯡꯕ ꯑꯗꯨꯝ ꯅꯨꯡꯉꯥꯏꯒ ꯂꯩꯅꯦ ꯇꯣꯛ ꯈ꯭ꯔꯦꯅꯦ
ꯎꯝ
ꯅꯪꯗꯤ ꯃꯣꯏꯕꯨ ꯁꯄꯣꯔꯠ ꯇꯧꯗ꯭ꯔꯣ ꯐ꯭ꯔꯥꯟꯁ
ꯇꯧꯋꯦ ꯇꯧꯋꯦ ꯇꯧꯋꯦ ꯑꯃꯨ ꯇꯧꯋꯦ
ꯎꯝ
ꯃꯣꯏꯒꯤ ꯏꯁꯇ꯭ꯔꯥꯏꯀꯔꯗꯣ ꯃꯣꯏꯒꯤ ꯏꯁꯇ꯭ꯔꯥꯏꯀꯔꯗꯣ ꯇꯥꯟꯅꯔꯦꯅꯦ ꯑꯃꯒ
ꯑꯃ ꯂꯩꯕꯅꯤ ꯑꯃ ꯃꯥꯅꯦ- ꯃꯥꯅꯦ -ꯃꯥꯅꯦ
ꯃꯤ ꯃꯤ ꯑꯃꯅ ꯍꯦꯟꯕꯀꯣ ꯒꯣꯜꯗꯣ
ꯃꯅꯦ
ꯑꯣ ꯅꯣꯡ -ꯅꯣꯡ ꯆꯨꯕ꯭ꯔꯣ ꯀꯃꯥꯏꯅ ꯇꯧꯋꯦ ꯅꯣꯏꯔꯣꯝꯗ
ꯍꯧꯖꯤꯛ ꯃꯥꯗꯤ ꯆꯨꯗꯦ ꯑꯗꯨ ꯉꯁꯥꯏ ꯑꯌꯨꯛꯇꯣ
ꯑꯥ
ꯑꯌꯨꯗꯤ ꯆꯨꯌꯦꯕ ꯍꯧꯖꯤꯛ ꯑꯌꯨꯗꯤ ꯈꯔ ꯆꯨꯑꯦꯕ ꯍꯧꯖꯤꯛꯗꯤ ꯆꯨꯗꯦ ꯍꯧꯖꯤꯛ ꯁꯤ ꯃꯣꯗꯔ ꯂꯩꯌꯦ ꯋꯦꯗꯔꯗ ꯌꯥꯝ ꯁꯥꯕꯁꯨ ꯅꯠꯇꯕ ꯌꯥꯝ ꯏꯪꯕꯁꯨ ꯅꯠꯇꯕ ꯀꯣ
ꯑꯥ
ꯑꯗꯨꯝ ꯂꯩꯕ ꯅꯨꯡꯉꯥꯏꯕ ꯋꯦꯗꯔꯗ ꯂꯩꯌꯦ ꯁꯤꯗꯗꯤ
ꯎꯝ
ꯅꯣꯏꯔꯣꯝꯗꯗꯤ ꯁꯥꯔꯝꯅꯤꯅꯦ
ꯎꯝ ꯁꯥꯏ ꯅꯨꯡꯁꯥꯁ‌ꯦ
ꯉꯁꯤꯒꯤ ꯃꯦꯁꯇꯨ ꯈꯔ ꯐꯖ ꯐꯖꯒꯗꯧꯕ ꯃꯤ ꯂꯩꯕ꯭ꯔꯣ ꯉꯁꯤꯒꯤ
ꯉꯁꯤ ꯑꯩ ꯌꯦꯡꯗ꯭ꯔꯦ ꯕ‌ꯣꯜꯗꯣ ꯌꯦꯡꯗ꯭ꯔꯤ ꯍꯣꯏ ꯍꯣꯔꯦꯟ ꯉꯥꯏꯍꯥꯛ ꯂꯥꯏꯔꯒ ꯌꯦꯡꯗꯣꯏꯅꯦ
ꯑꯁ ꯉꯥꯏꯕꯗꯣ ꯋꯥꯕꯗꯣ ꯋꯥꯏꯅꯦ ꯃꯣꯏꯒꯤꯁꯨ ꯐꯨꯠꯕꯣꯜ ꯌꯦꯡ ꯗꯧꯕꯗꯣ ꯐꯨꯠꯕꯣꯜ ꯌꯦꯡ ꯐꯨꯠꯕꯣꯜ ꯌꯦꯡꯕꯗꯣ
ꯑꯥ
ꯌꯦꯡꯕꯁꯨ ꯑꯦ ꯉꯥꯏꯕꯗꯣ ꯋꯥꯕ ꯃꯇꯝꯗꯣ
ꯎꯝ ꯋꯥꯌꯦ ꯋꯥꯌꯦ
ꯅꯣꯏꯗꯤ ꯀꯃꯥꯏꯅ ꯌꯦꯡꯃꯤꯅꯣ ꯐꯣꯟꯗ ꯌꯦꯡꯕꯔꯣ ꯅꯠꯇ꯭ꯔꯗꯤ
ꯑꯩꯈꯣꯏ ꯑꯩꯈꯣꯏꯗ ꯀꯩꯅꯣ ꯑꯆꯧꯕ ꯂꯩꯌꯦ ꯇꯤꯚꯤ ꯀꯣ ꯑꯗꯨꯗ ꯎꯝ
ꯑꯆꯥ
ꯑꯗꯨꯗ ꯃꯤ ꯃꯤ ꯃꯌꯥꯝ ꯂꯥꯛꯑꯒ
ꯃꯤ ꯌꯥꯝꯕ꯭ꯔ‌ꯣ
ꯀꯩꯅꯣ ꯃꯤ ꯑꯩꯈꯣꯏꯒꯤ ꯅꯥꯒꯁꯤꯡꯀꯣ
ꯑꯥ
ꯑꯩꯈꯣꯏꯒꯤ ꯅꯥꯏꯕꯔꯁꯤꯡ ꯑꯗꯨꯝ ꯌꯨꯝ ꯃꯅꯥꯛꯇ ꯌꯨꯝ ꯈꯔ- ꯈꯔ ꯂꯩꯕꯁꯤꯡꯗꯣ ꯑꯗꯨꯝ ꯂꯥꯛꯑꯦ ꯑꯗꯨꯝ ꯌꯦꯡꯕ ꯂꯥꯛꯑ ꯃꯣꯏꯁꯨ
ꯑꯁ ꯑꯗꯨꯗꯤ
ꯏꯁꯄꯥꯏꯁꯦꯁꯒꯨꯝꯕ ꯀꯩꯅꯣ ꯍꯩꯒꯨꯝꯕꯀꯣ
ꯃꯣꯔꯣꯛ ꯃꯣꯔꯣꯛ ꯑꯁꯥ ꯑꯁꯥꯕꯗꯣ
ꯐꯧꯅꯥꯗꯤ ꯆꯨꯝꯃꯦꯅꯦ ꯅꯣꯏꯒꯤ ꯈꯔꯥ ꯈꯔꯥꯗꯤ
ꯐꯨꯠꯕꯣꯜ ꯌꯦꯡꯒꯗꯕ ꯅꯤꯌꯣꯝꯗꯤ ꯈꯔ ꯈꯔꯗꯤ ꯅꯣꯏꯁꯨ ꯆꯨꯝꯃꯦꯅꯦ ꯅꯣꯏꯗꯣ
ꯑꯥ
ꯌꯦꯡ ꯌꯦꯡꯒꯗꯕꯅꯤ ꯍꯥꯏꯅꯀꯣ
ꯕꯣꯜꯗꯤ ꯌꯦꯡꯒꯗꯕꯅꯤ ꯍꯥꯏꯅ ꯑꯗꯨꯝ ꯌꯦꯡꯉꯦ
ꯃꯥꯅꯦ ꯃꯥꯅꯦ
ꯃꯦꯁ ꯌꯥꯝ ꯀꯟꯅ ꯐꯖꯗ꯭ꯔꯗꯤ ꯑꯩꯈꯣꯏꯗ ꯑꯗꯨꯝ ꯇ‌ꯣꯛꯑꯦꯗ
ꯃꯥꯅꯦ ꯕꯤꯠ ꯂꯩꯇꯦꯕ ꯂꯩꯇꯦꯕꯀꯣ ꯈꯔ ꯐꯖ ꯐꯖꯕꯗꯤ ꯈꯔ ꯌꯦꯡꯕ ꯅꯨꯡꯉꯥꯏꯔ ꯑꯇꯩꯗꯤ ꯑꯗꯨ ꯑꯇꯩꯗꯤ ꯀꯥꯏꯗꯒꯤ ꯐꯖꯗꯕꯤꯗꯤ ꯉꯥꯏꯕꯗꯣ ꯋꯥꯏꯌꯦꯕ
ꯍꯣꯏ ꯍꯣꯏ ꯎꯝ ꯑꯗꯨꯝ ꯑꯗꯨꯗꯤ ꯑꯗꯨꯝ ꯄꯥꯎ ꯐꯥꯎꯅꯁꯤꯀꯣ ꯚꯥꯏ ꯑꯗꯨꯗꯤ
ꯍꯣꯏ ꯍꯣꯏ ꯌꯥꯏ ꯌꯥꯏ
ꯍꯣꯏ ꯍꯣꯏ ꯌꯥꯏ ꯎꯝ ꯊꯝꯃꯦ ꯊꯝꯃꯦ ꯎꯝ